ꯍꯜꯂꯣ ꯇꯥꯕ꯭ꯔꯣ ꯂ ꯇꯥꯗꯕ꯭ꯔꯣ ꯍꯜꯂꯣ ꯍꯜꯂꯣ ꯇꯥꯔꯕꯣ
ꯈꯟꯖꯨꯗ
ꯇꯥꯗꯕ꯭ꯔꯣ
ꯃꯌꯥ
ꯇꯥꯔꯕꯔꯣ
ꯇꯌꯦ
ꯀꯗꯅ
ꯐꯝ ꯑꯦ ꯍꯤꯞꯄꯤꯅꯦ
ꯑꯁ ꯅꯦꯍꯥꯛ ꯌꯥꯝ ꯅꯨꯡꯉꯥꯏꯇꯦ ꯅꯪꯒꯤꯔ ꯑꯩꯒꯤꯔꯥ
ꯑꯩꯒꯤ ꯑꯣꯏꯔꯝꯅꯦꯅꯦꯕꯛꯇꯤ
ꯆ ꯆꯕꯣ
ꯆꯥꯛ ꯆꯥꯔꯕꯣ
ꯁꯥꯔꯦ ꯆꯔꯦ ꯅꯪꯗꯤ
ꯁꯥꯔꯦ ꯑꯁꯨ
ꯀ ꯍꯤꯟꯖ ꯏꯟꯁꯒꯦ
ꯕꯂꯦꯟꯗ꯭ꯔꯤ ꯆꯥꯏ ꯅꯪꯗꯤ
ꯎꯝ ꯉꯥ ꯀꯧꯕꯒ ꯌꯦꯟꯗꯦꯝꯒ
ꯍꯥꯎ ꯏꯅꯦ ꯅꯪꯗꯤ
ꯎ
ꯀꯔꯤ ꯀꯔꯤ ꯊꯕꯛ ꯆꯠꯂꯦ
ꯄꯨꯡꯒꯌꯥꯗ ꯁꯀꯦ
ꯁꯤꯛꯁꯇ ꯆꯠꯂꯒ ꯑꯦꯠ ꯊꯥꯔꯇꯤ ꯑꯗꯨꯋꯥꯏꯗ ꯍꯜꯂꯛꯑꯦ
ꯀꯩꯅꯣ ꯄꯨꯡ ꯀꯌꯥꯗ ꯍꯧꯋꯅꯣ
ꯄꯨꯡ ꯇꯔꯦꯠꯇꯗꯤ ꯍꯧꯕꯅꯦ ꯑꯗꯣ ꯟꯇꯥꯅ ꯆꯠꯇ꯭ꯔꯗꯤ ꯐꯝꯕꯒꯤꯔꯤꯗꯣ ꯑꯗꯨꯗꯣ ꯑꯥ ꯃꯅꯤꯡꯗ ꯐꯝꯃꯦꯕ ꯑꯗꯨꯒꯤ ꯃꯤ ꯌꯥꯝꯕꯅꯤꯅ ꯆꯠ
ꯑꯣ
ꯁꯠꯇꯦ ꯑꯍꯥꯟꯕ ꯂꯥꯛꯄꯅ ꯑꯗꯨꯝ ꯃꯃꯥꯡꯗ ꯐꯝꯃꯦ
ꯅꯣꯏ ꯅꯣꯏ ꯀꯩꯅꯣ ꯇꯧꯕ꯭ꯔꯣ ꯎ ꯑꯁ ꯈꯪꯗꯦꯅꯦ ꯑꯩꯁꯨ ꯍꯌꯦꯡ ꯆꯠꯂꯁꯤꯔꯣ
ꯅꯪ ꯀꯔꯝ ꯀꯥꯟꯗ ꯂꯥꯛꯇꯣꯏꯕ ꯁꯤꯗ
ꯏꯃꯥꯅ ꯀꯧꯒꯦ ꯍꯥꯏꯔꯗꯤ ꯉꯁꯤ ꯆꯠꯈ꯭ꯔꯣ ꯍꯌꯦꯡ ꯌꯥꯎꯔꯨꯔꯣ ꯍꯥꯏꯌꯦꯦ
ꯑꯣ ꯁꯤꯗꯥꯅ ꯔꯁꯀꯤꯗꯣ
ꯑꯣ
ꯃꯥꯒꯤꯗꯣ ꯇꯥꯛꯄ ꯇꯥꯛꯄꯁꯨ ꯑꯗꯨꯝ ꯅꯨꯡꯉꯥꯏ ꯑꯗꯨꯕꯨ ꯑꯁ ꯇꯣꯄꯤꯛꯀꯨ ꯀꯩꯅꯣꯗꯤ ꯇꯧꯗ꯭ꯔꯦ ꯄꯨꯔꯥ ꯃꯤꯛꯁꯅꯦ ꯃꯥꯥꯟꯅ ꯇꯥꯛꯄꯗꯣ ꯂꯥꯏꯟ ꯕꯥꯏ ꯂꯥꯏꯟꯗꯤ ꯇꯥꯛꯇ꯭ꯔꯦ
ꯂ ꯃ ꯂ ꯇꯥꯛꯣ ꯑꯣꯖꯥꯁꯦ ꯀꯩꯅꯣ ꯈꯪ ꯑꯣꯏꯔꯗꯣ ꯃꯥꯜꯅꯦꯦ ꯎꯝ ꯇꯥꯏ ꯍꯥꯏꯕ ꯀꯩꯔꯤ ꯍꯥꯏꯕꯣ ꯃꯃꯤꯡꯗꯣ ꯀꯥꯎꯈꯣꯏꯅꯦꯍ ꯑꯣ ꯁ ꯀꯩꯅꯠꯇ ꯁꯥꯔꯗꯣ ꯇꯤꯟꯗ
ꯎꯝ ꯅꯪꯅꯔꯦ ꯑꯗꯨꯗꯤ ꯁꯥꯔꯗꯅꯔꯛꯑꯁꯤꯀꯣ ꯁꯥꯔꯁꯨ ꯇꯤꯟꯒꯤꯗꯣ
ꯍꯣꯏꯅꯥꯅꯥꯔꯦ ꯃꯥꯗꯤ ꯂꯥꯏꯟꯥꯏꯟ ꯇꯥꯛꯄꯅꯤ
ꯎꯝ ꯑ ꯀꯔꯤ ꯈꯜꯂꯤ ꯑꯗꯨꯗꯤ
ꯃꯉꯣꯟꯗꯗꯤ ꯌꯥꯎꯕ ꯌꯥꯔꯔꯣꯏꯌꯦ ꯑꯗꯣ ꯋꯥꯟꯁꯇꯣꯞ ꯁꯣꯂꯨꯁꯟꯗꯨꯁꯨ ꯀꯣ ꯀꯩꯅꯣ ꯇꯧꯋꯦꯕ ꯇ꯭ꯋꯦꯟꯇꯤ ꯅꯥꯏꯟꯗꯔ ꯇ꯭ꯋꯦꯟꯇꯤ ꯁꯚꯦꯟꯗꯔ ꯃꯣꯏꯁꯨ ꯍꯧꯈ꯭ꯔꯕꯅꯦꯕ
ꯎꯝ
ꯀ ꯂꯤꯔꯦꯕ ꯍꯧꯕꯗꯣ
ꯆꯞ ꯃꯥꯟꯅꯕ ꯃꯥꯜꯂꯦ ꯁꯤꯗꯅ ꯂꯥꯁ ꯃꯣꯏꯗ
ꯎ ꯗ
ꯀꯔꯝ ꯀꯥꯟꯗ ꯂꯥꯛꯇꯣꯏꯕ ꯍꯔꯦꯟꯗ
ꯍꯣꯏ ꯏꯃꯅ ꯉꯁꯤ ꯆꯈꯔꯣ ꯍꯥꯏꯌꯦ
ꯅꯥꯀꯗ꯭ꯔꯣ
ꯈꯪꯗꯦ ꯍꯣꯔꯦꯟ ꯍꯣꯔꯦꯟ ꯌꯦꯡꯉꯒꯦ
ꯂꯧꯒꯦ ꯍꯥꯏꯔꯗꯤ ꯂꯧꯃꯤꯟꯅꯔꯁꯦ
ꯃꯥ ꯑꯣꯖꯥꯗꯨꯒꯤ ꯅꯝꯕꯔꯗꯣ ꯂꯩꯔꯗꯤ ꯊꯥꯕꯤꯔꯛꯑꯣ
ꯃꯣꯔꯡ ꯊꯥꯔꯛꯀꯦ ꯎ ꯑꯣꯐꯤꯁꯀꯤ ꯅꯝꯕꯔ ꯊꯥꯔꯛꯎꯔꯥ ꯅꯠꯇ꯭ꯔ ꯅꯠꯇ꯭ꯔꯒ ꯁꯥꯔꯒꯤ ꯊꯥꯔꯛꯎꯔꯣ
ꯑꯅꯤꯃ ꯁꯔꯣ ꯌꯥꯔ
ꯎꯝ ꯑꯣꯐꯤꯁꯀꯤꯗꯤ ꯑꯩꯉꯣꯟꯗꯗꯤ ꯂꯩꯇꯦꯕ ꯁꯤꯡꯁꯤꯡꯗ ꯂꯩꯕꯅ
ꯎꯝ ꯑꯗꯨꯗꯤ ꯁꯥꯔꯗꯨꯒꯤ ꯊꯥꯔꯛꯑꯣ
ꯑꯣ
ꯑꯣꯏꯔ ꯁꯥꯗꯗ
ꯎꯝ
ꯑ ꯃꯥꯒꯤ ꯇꯦꯁꯇꯣ ꯎꯝ ꯁꯟꯗꯦꯗ ꯅꯠꯇꯕ꯭ꯔꯣ ꯍꯥꯏꯗ꯭ꯔꯤꯕꯣ
ꯍꯥꯏꯗꯦꯗ ꯑꯗꯣ ꯉꯁꯥꯏꯗꯤ ꯃꯟꯗꯦꯗ ꯇꯦꯁ ꯂꯩꯀꯣꯗꯤ ꯍꯥꯏꯗꯤ ꯍꯥꯏꯈꯤꯒꯨꯝꯝ ꯇꯧꯕꯅꯦꯦ
ꯌꯥꯝ ꯊꯨꯏꯀꯣ ꯑꯗꯨꯗꯤ ꯃꯥ ꯆꯞꯇꯥꯔ ꯇꯥꯛꯄ ꯂꯣꯏꯗ꯭ꯔꯤꯀꯥꯟꯗ ꯃꯥ ꯍꯧꯗꯣꯏꯔꯣ
ꯈꯪꯗꯦ ꯉꯁꯥꯏ ꯑꯩꯁꯨꯣ ꯃꯤ ꯌꯥꯝꯃꯟꯕꯒꯤ ꯂꯥꯡꯕꯒꯤ ꯐꯖꯅ ꯇꯥꯍꯧꯗ꯭ꯔꯦꯕ ꯑꯗꯨꯃꯥꯏꯅ ꯍꯥꯏꯕꯗꯤ ꯇꯥꯏ ꯃꯥꯦ ꯄꯨꯡ ꯑꯦꯛꯖ ꯑꯦꯛꯖꯦꯛ ꯌꯥꯝ ꯌꯥꯝ ꯆꯜꯂ ꯁꯚꯦꯟꯗ ꯍꯧꯔꯒ ꯑꯗꯨꯝ ꯑꯩꯠ ꯇꯥꯔꯗꯤ ꯑꯦꯛꯖꯦꯛ ꯑꯗꯨꯝ ꯂꯣꯏꯔꯦ ꯈꯔ ꯃꯇꯝ ꯍꯦꯟꯅ ꯇꯥꯛꯑꯗꯤ ꯐꯒꯗꯕ ꯑꯗꯨꯁꯨ ꯇꯧꯗꯦꯦ
ꯑꯩꯁꯦ ꯑꯩꯁꯦ ꯄꯨꯡ ꯆꯄꯗꯨꯅ ꯐꯠꯇ꯭ꯔꯣ
ꯑ ꯍꯧꯖꯤꯛ ꯃꯤꯅꯤꯠ ꯃꯉꯥ ꯊꯥ ꯇꯔꯨꯛ ꯇꯔꯦꯠ ꯑꯗꯨꯝ ꯍꯦꯟꯕꯁꯨ ꯌꯥꯎꯋꯦ ꯑꯁ ꯃꯤ ꯌꯥꯝꯃꯦ ꯑꯩꯈꯣꯏ ꯐꯝꯕꯒꯤ ꯂꯥꯏꯟꯗꯣ
ꯑ
ꯃꯤ ꯅꯤꯄꯥꯟ ꯐꯝꯃꯦꯕ
ꯑꯁꯦ ꯑꯃꯅꯦ
ꯎꯝ ꯅꯤꯄꯥꯜ ꯅꯤꯄꯥꯜ ꯐꯝꯃꯦ ꯕꯦꯟꯁ ꯕꯦꯟꯁꯀꯤ ꯕꯦꯟꯁ ꯑꯅꯤꯗꯣ ꯄꯨꯂꯞ ꯀꯩꯅꯣ ꯇꯧꯕ ꯑꯗꯨꯒꯤ ꯂꯥꯏ ꯑꯃꯗ ꯃꯤ ꯑꯦꯠ ꯑꯦꯠꯐꯝꯝꯃꯦ
ꯈꯪꯗꯣꯏꯗ ꯍꯥꯏꯨꯁꯦ ꯃꯥꯗꯕꯤꯁꯅ ꯍꯧꯖꯤꯛꯁꯦ ꯑꯩꯁꯦ ꯑ ꯀꯩꯅꯣ ꯑꯣꯏꯅ ꯌꯥꯎꯔꯒꯦ ꯈꯜꯂꯦ ꯑꯩ ꯐꯨꯜ ꯃꯣꯞꯇꯦꯁ ꯑꯣꯏꯅ ꯌꯥꯎꯔꯒꯦ ꯈꯜꯂꯦ
ꯎꯝ ꯑꯗꯨꯅ ꯐꯔꯦ ꯅꯪ ꯇꯦꯁꯀꯥꯗ ꯌꯥꯎꯒꯦ ꯈꯜꯂꯦ ꯅꯪ
ꯑꯩꯁꯦ ꯕꯥꯏꯑꯣꯒꯤꯁꯦ ꯇꯣꯉꯥꯟꯅꯁꯨ ꯌꯥꯎꯅꯤꯡꯕꯅꯦ ꯕꯥꯏꯑꯣꯁꯦ ꯑꯩꯁꯦ ꯒ꯭ꯌꯥꯟ ꯇꯥꯗꯕ ꯆꯞꯇꯥꯔ ꯑꯅꯤ ꯑꯍꯨꯝ ꯌꯥꯎꯋꯦꯕꯀꯣ
ꯈꯔ ꯈꯔ ꯑꯩꯅ ꯄꯨꯔꯥ ꯄꯨꯔꯥ ꯀꯩꯅꯣ ꯇꯧꯗꯕ ꯑꯃ ꯄꯥꯔꯅꯤ ꯒ꯭ꯌꯥꯟꯃꯨꯛ ꯇꯥꯔꯅꯤ ꯑꯃꯨꯛ ꯍꯥꯏꯗꯤ ꯑꯗꯨꯝ ꯀꯥꯎꯕꯗꯣ ꯑꯗꯨꯒꯒꯤ ꯑꯩꯗꯣ ꯐꯖꯅ ꯑꯦꯛꯁꯄ꯭ꯂꯦꯟ ꯇꯧꯕꯗꯣ ꯌꯥꯝ ꯇꯥꯅꯤꯡꯉꯦꯕꯀꯣ
ꯎꯝ
ꯑ ꯑꯩꯗꯀꯗ ꯑꯗ ꯑꯗ ꯑꯩꯖꯧꯊꯑꯀꯥꯟꯗ ꯌꯦꯡꯉꯒꯦ ꯍꯥꯏꯐꯦꯠ ꯑꯗꯨꯒ ꯀꯩꯅꯣ ꯌꯥꯗ꯭ꯔꯒꯅ ꯑꯃꯨꯛ ꯑꯇꯣꯞꯄꯁꯨ ꯍꯥꯏꯗꯤ ꯇꯝꯕ ꯉꯝꯗꯦꯗꯅ ꯑꯗꯨꯒꯤ ꯂꯧꯕꯅꯤꯗ
ꯎꯝ ꯊꯪꯈ꯭ꯔꯦꯗ
ꯇꯝꯕ ꯉꯝꯗꯦ ꯑꯗꯨꯗ ꯃꯤꯈꯩꯁꯨ ꯍꯣꯏ ꯃꯥꯕꯨꯗꯤ ꯅꯦꯝꯅꯩ ꯍꯥꯏꯌꯦ ꯑꯗꯣ ꯈꯪꯗꯦ ꯀꯃꯥꯏꯅ ꯇꯧꯔꯛꯇꯣꯏꯅꯣ ꯑꯃꯨꯛ ꯀꯥꯎꯟꯁꯤꯂꯤꯡ ꯊꯥꯔꯒꯁꯨ ꯄꯟꯕꯒꯨꯝ ꯇꯧ
ꯍꯗꯀ ꯅꯪ ꯀꯦꯃꯤꯁꯇ꯭ꯔꯤ ꯈꯛꯇ ꯂꯧꯗꯣꯏꯔꯣ ꯂꯧꯔꯗꯤ ꯇꯨꯤꯁꯟ
ꯎꯝ ꯀꯦꯃꯦꯁꯇ꯭ꯔꯤ ꯈꯛꯇꯪ ꯂꯧꯔꯒꯀꯣ ꯎ ꯀꯩꯅꯣ ꯇꯧꯔꯒ ꯃꯇꯨꯡꯗ ꯎ ꯀꯩ ꯍꯥꯏꯕ ꯔꯤꯖꯜ ꯊꯣꯛꯑꯕ ꯃꯇꯨꯡ ꯀꯥꯎꯟꯁꯤꯂꯤꯡꯒ ꯂꯣꯏꯔꯀꯥꯟꯗꯣ
ꯎ
ꯑꯗꯨꯗ ꯑꯣꯏꯅ ꯑꯃꯨꯛ ꯒ꯭ꯌꯥꯟ ꯇꯥꯔꯅꯤ ꯑꯇꯣꯞꯄ ꯁꯕꯖꯦꯛꯇꯤ ꯑꯣꯣ ꯐꯤ ꯂꯩꯗ ꯁ ꯃꯊꯪ ꯊꯥ ꯑꯅꯤ ꯊꯥꯔꯣꯏ ꯈꯪꯗꯕꯅꯤꯅ ꯑꯗꯨꯝ ꯄꯥꯁꯟꯗꯅ ꯐꯩꯗꯅ ꯄꯩꯁꯥ ꯇꯤꯡꯉꯁꯨ ꯑꯗꯨꯝ ꯃꯤ ꯑꯣꯏꯍꯧꯔꯗꯤ ꯌꯥꯔꯦ
ꯑꯩꯁꯨ ꯒ꯭ꯌꯥꯟ ꯇꯥꯗꯗꯤ ꯐꯤꯖꯤꯛꯁꯁꯦ ꯒ꯭ꯟꯁꯨ ꯑꯝꯇ ꯇꯥꯗꯦ ꯈꯪꯁꯨ ꯈꯪꯗꯦ
ꯈꯪꯗꯣꯔꯦ ꯑꯩꯁꯨ ꯋꯥꯏꯑꯦ
ꯌꯣꯑꯣꯄꯦꯗꯤꯌꯥ ꯌꯑꯣꯄꯦꯗꯤꯌꯥꯗ ꯄꯤꯁꯒꯤ
ꯂꯤꯁꯤꯡ ꯇꯔꯦꯠ ꯂꯧꯋꯦ ꯍꯥꯏꯕꯅꯦ
ꯀꯆꯤꯡꯒꯗꯔ
ꯀꯣꯆꯤꯡꯗꯤ ꯂꯤꯁꯤꯡ ꯑꯩꯠꯇꯤꯟ ꯀꯦ ꯍꯥꯏꯕꯅꯦ
ꯊꯥꯔꯇꯤꯟ
ꯑꯣ ꯑꯦ ꯇꯤꯟ
ꯎꯝ ꯄꯥꯡꯉꯤꯅꯦ ꯑꯗꯨꯗꯤ
ꯇꯥꯡꯉꯅꯤ ꯃꯣꯏꯗꯤ ꯅꯤꯠꯀꯤ ꯃꯥꯔꯛꯀꯤ ꯏꯁꯀꯣꯔꯗꯨꯁꯨ ꯌꯦꯡꯕꯅꯦ ꯃꯣꯏꯗꯤ
ꯎꯝ
ꯌꯦꯡꯉꯒꯀꯣ ꯃꯣꯏꯅ ꯄꯩꯁꯥ ꯗꯤꯁꯀꯥꯎꯟꯁꯨ ꯁꯨꯃꯥꯏꯅ ꯂꯩꯕꯅꯦꯕ
ꯎꯝ
ꯈꯪꯗ꯭ꯔꯣꯏꯗ ꯍꯣꯔꯦꯟ ꯑꯣꯖꯥꯗꯨ ꯐꯣꯟ ꯇꯧꯒꯦ ꯑꯩ
ꯇꯧꯕꯣ ꯇꯧꯧꯕꯣ ꯑꯗꯨꯕꯔ ꯊꯥꯔꯛꯀꯦ
ꯑꯣ
ꯑꯁ ꯃꯥ ꯇꯥꯛꯄꯗꯤ ꯌꯥꯝ ꯇꯨꯑꯦ ꯇꯥꯛꯄꯗꯣ ꯃꯥꯒꯤ ꯏꯁꯄꯤꯣ
ꯆꯇꯥ ꯑꯃ ꯂꯣꯏꯗꯧꯔꯝꯕꯅꯤ ꯑꯗꯨꯗꯤ
ꯑꯦ ꯍꯧ ꯍꯧꯗ ꯉꯥꯏꯔꯤꯌꯦ
ꯃꯟꯗꯦꯗ ꯅꯪ
ꯑꯩ ꯑꯩ ꯑꯩ ꯀꯩꯅꯣ ꯅꯨꯃꯤꯠ ꯊ꯭ꯔꯤ ꯗꯦꯖꯀꯨꯝꯕ ꯑꯩ ꯆꯠꯇꯦꯗꯅ ꯇꯣꯄꯤꯛ ꯑꯃ ꯑꯅꯤꯗꯤ ꯇꯥꯛꯄ ꯂꯣꯏꯔꯝꯃꯦ
ꯀꯩꯅꯣ ꯅꯣꯏꯁꯦ ꯍꯦꯛ ꯍꯧꯕꯒ ꯆꯠꯇꯕ꯭ꯔꯣ
ꯁꯠꯇꯦ ꯍꯧꯕꯗꯤ ꯐꯥꯏꯗꯦꯗꯒꯤꯗꯒꯤ ꯂ ꯐ꯭ꯔꯤ ꯐ꯭ꯔꯥꯏꯗꯦꯗꯒꯤ ꯍꯧꯕꯅꯦꯕ ꯑꯩ ꯇꯨꯏꯁꯗꯦꯗ ꯆꯠꯄꯅꯦꯕ ꯃꯁꯤ ꯑꯣꯏꯅꯁ ꯉꯔꯥꯡꯅꯇ ꯆꯠꯃꯤ
ꯑꯣ ꯑꯣ ꯑꯗꯨ ꯑꯣꯏꯔꯗꯤ ꯆꯞ ꯆꯔꯥ ꯑꯃ ꯂꯣꯏ ꯑꯗꯣ ꯈꯔ ꯀꯩꯅꯣ ꯇꯪꯈꯥꯏꯒꯨꯝꯕ ꯌꯧꯔꯝꯃꯅꯤ ꯃꯟꯗꯦꯗ ꯇꯦꯁ ꯇꯧꯁꯦ ꯍꯥꯏꯕꯗꯤ ꯅꯣꯏꯁꯨ ꯂꯣꯏꯅꯕꯗꯤ ꯇꯧꯁꯜꯂꯛꯑꯅꯤꯌꯦ
ꯈꯪꯗꯦ ꯕꯟꯗꯦꯗ ꯑꯩꯈꯣꯏꯒꯤꯔ ꯅꯠꯇ꯭ꯔꯒ ꯑꯇꯣꯞꯄꯒꯤꯔ ꯈꯪꯗꯦ ꯇꯦꯁ ꯑꯗꯨꯝ ꯂꯩ ꯈꯣꯂꯤꯗ ꯍꯥꯏ ꯀ ꯀ ꯂꯁ
ꯎꯝ
ꯑꯗ ꯐꯣꯏ ꯏꯁꯥ ꯂꯥꯛꯑꯁꯨ ꯑꯗꯨꯝ ꯐꯣꯡꯅ ꯃꯤꯅꯤꯠ ꯨꯡꯃꯨꯛ ꯁꯄꯅꯦ ꯂ ꯁꯏꯗ ꯌꯥꯝ
ꯂꯄꯤ ꯄꯃꯣꯣꯏꯗꯣ
ꯎꯝ ꯑꯁꯤꯗꯒꯤ ꯆꯠꯄꯗꯣ ꯃꯤꯅꯤꯠ ꯊꯥꯔꯇꯤꯃꯨꯛꯇꯤ ꯑꯗꯨꯝ ꯆꯠꯂꯦꯕ
ꯁꯕꯤꯤꯗ ꯆꯄꯣꯅ ꯇꯧ꯭ꯔꯒ
ꯁꯣꯔꯠꯀꯠꯀꯤ ꯂꯝꯕꯤꯗꯣ ꯅꯍꯥꯟ ꯑꯩꯈꯣꯏ ꯆꯠꯄꯗꯣ
ꯎꯝ
ꯀꯊꯥꯂꯨ ꯀꯊꯥꯂꯨꯒꯤ ꯀꯣꯆꯤꯡ ꯆꯠꯄꯒꯤ ꯅꯪꯅ ꯅꯣꯡꯃ ꯂꯝꯕꯤ ꯊꯤꯕ ꯆꯠꯄꯗꯣ
ꯎꯝ ꯑꯁ ꯂꯥꯛꯄꯦ ꯑꯗꯨꯗꯤ
ꯑꯁ ꯂꯥꯞꯄꯦ ꯃꯤꯅꯤꯠ ꯊꯥꯔꯇꯤ ꯑꯁꯤ ꯌꯨꯝ ꯑꯁꯤ ꯌꯨꯝꯗ ꯌꯧꯔꯛꯄꯗꯣ ꯃꯤꯅꯤꯠ ꯊꯥꯔꯇꯤ ꯇ ꯑꯣ ꯑꯗꯨꯅ ꯇꯥꯔꯦ
ꯃꯗꯨꯗꯤ ꯁꯤꯡꯁꯤꯡꯒꯤꯒꯤ ꯆꯠꯄꯗ ꯑꯃꯨꯛꯀ ꯍꯦꯟꯅ ꯋꯥꯔꯝꯒꯅꯤ ꯃꯥꯁꯨ
ꯎꯝ ꯋꯥꯏꯦ ꯑꯗꯨꯒꯤ ꯉꯝꯇꯥꯅ ꯆꯠꯇ꯭ꯔꯗꯤ ꯌꯥꯗꯦꯕ ꯁꯤ ꯚꯕꯤꯖꯦꯟ ꯈꯣꯏꯒꯤꯁꯨ ꯃꯤ ꯌꯥꯝꯕꯅꯤꯅ ꯃꯣꯏ ꯃꯇꯝ ꯄꯨꯡ ꯑꯣ ꯁꯤꯛꯁ ꯐꯣꯔꯇꯤ ꯐꯥꯏꯚꯒꯨꯝꯕ ꯇꯥꯔꯗꯤ ꯃꯣꯏꯁꯨ ꯇꯨꯏꯁꯟꯗꯣ ꯂꯣꯏꯅꯔꯛꯑꯦꯕꯀꯣ ꯑꯗꯨ ꯃꯣꯏꯁꯨ ꯊꯂ ꯗꯤ ꯑꯁ ꯐꯝꯐꯝꯗ ꯂꯩꯇꯦꯕ ꯃꯣꯏ ꯊꯣꯛꯂꯛꯇ꯭ꯔꯤꯉꯩꯗ ꯊꯝꯕꯗꯣ ꯍꯥꯟꯅ ꯆꯠꯇ꯭ꯔꯗꯤ ꯌꯥꯗꯕ꯭ꯔꯥ
ꯑꯩꯁꯦ ꯑꯩꯗꯤ ꯇꯟꯈ꯭ꯔꯕꯅꯦ ꯏꯃꯨꯡꯗ ꯀꯣꯆꯤꯡ ꯂꯧꯕꯁꯦ
ꯑꯗꯨꯗꯁꯨ ꯎꯄꯥꯏ ꯂꯩꯇꯦ ꯈꯪꯗꯕꯅꯤꯅ ꯑꯁꯤ ꯙꯅꯔꯥꯁꯀꯤ ꯃꯊꯛꯛꯇ ꯀ꯭ꯂꯥꯁꯔꯨꯝ ꯑꯃꯁꯨ ꯂꯩꯕꯀꯣ ꯑꯗꯨꯅ ꯏꯁꯄꯦꯛꯇ꯭ꯔꯝ ꯐꯤꯖꯤꯛꯁ ꯈꯣꯏꯔ ꯈꯪꯗꯦ
ꯑꯗꯨꯗ ꯣ ꯄꯤꯌꯥꯒꯤꯁꯨ ꯂꯩꯥꯏꯅꯦ
ꯒꯣꯄꯦꯟꯒꯤ ꯑꯣ ꯑꯗꯨ ꯒꯣꯄꯦꯟꯒꯤ ꯑꯣꯏꯔꯝꯅꯤ ꯑꯗꯨꯗꯤ ꯌꯒ
ꯍꯣꯏ ꯒꯣꯄꯌꯥꯟꯒ ꯀꯩꯅꯣꯒ ꯐꯤꯔꯤꯁ ꯀꯩꯁꯨ ꯂꯩꯕꯅꯦ
ꯑꯣ ꯑꯣ ꯐꯥꯔꯁ ꯐ꯭ꯂꯣꯔꯗꯅ ꯁꯥꯔ ꯀꯩꯅꯣꯒꯤ ꯐꯤꯖꯤꯛꯁ ꯄꯩꯇ꯭ꯔꯝ ꯁꯦꯀꯦꯟ ꯐ꯭ꯂꯣꯔꯅ ꯁꯥꯔ ꯙꯅꯔꯥꯖ ꯊꯥꯔꯠ ꯐ꯭ꯂꯣꯔꯗꯨꯅ ꯁꯥꯔ ꯒꯣꯄꯦꯟꯒꯤ ꯑꯣꯏꯔꯝꯃꯦ ꯑꯩꯈꯣꯏ ꯊꯣꯛꯂꯛꯄ ꯃꯇꯝꯗ ꯃꯣꯏꯁꯨ ꯃꯊꯛꯇꯒꯤ ꯀꯨꯝꯃꯛꯑꯦꯕ
ꯎꯝ
ꯑꯦ ꯍꯦ ꯇꯗ꯭ꯔꯦ
ꯑꯩ ꯑꯁ ꯑꯩꯣ ꯑꯁꯝ ꯄꯂꯗ ꯑꯩ ꯕꯦꯛꯄꯨꯔꯒ ꯑꯃꯨꯛ ꯆ ꯀꯥꯗꯥꯕꯖꯨ
ꯊꯝ ꯀꯩꯁꯨ ꯎꯄꯥꯏ ꯂꯩꯇꯦ ꯄꯨꯡꯗꯨꯁꯨ ꯅꯪ ꯍꯪꯉꯣ ꯍꯣꯔꯦꯟ ꯑꯩ ꯅꯝꯕꯔ ꯊꯥꯔꯛꯀꯦ ꯄꯨꯡ ꯀꯌꯥꯗꯒꯤ ꯂꯧꯕ ꯌꯥꯕ꯭ꯔꯥ